ꯇꯥꯕ꯭ꯔꯣ
ꯇꯥꯏ ꯇꯥꯏ
ꯑꯦ ꯀꯩ ꯇꯧꯔꯝꯃꯤꯅꯣ
ꯆꯥꯊꯣꯛꯑꯕꯅꯤꯅꯦ
ꯑꯣ ꯀꯩ ꯃꯊꯦꯜ ꯇꯣꯡꯉꯤꯕ
ꯀꯜꯅꯣ ꯇꯧꯔ ꯀꯥꯡꯒꯧ ꯑꯣꯢꯅ ꯀꯥꯡꯒꯧ ꯈꯛꯇ ꯇꯧꯔꯦ ꯑꯇꯣꯞꯄ ꯇꯧꯗ꯭ꯔꯦ
ꯑꯣ ꯆꯥꯛ ꯈꯔ ꯊꯦꯡꯉꯦꯅꯦ
ꯆꯥꯛ ꯑ ꯆꯥꯛ ꯊꯦꯡꯉꯦ ꯌꯥꯍꯧ ꯊꯦꯡꯗꯣ ꯈꯔꯦꯅꯦ ꯑꯗꯨꯅ ꯁꯥꯕꯅ ꯁꯤꯗꯣꯔꯦ
ꯅꯨꯃꯤꯗꯥꯡ ꯅꯨꯃꯤꯗꯥꯡ ꯋꯥꯔꯤ ꯇꯧꯔ ꯂꯩꯔꯤꯕ꯭ꯔꯥ
ꯀꯥꯔꯥꯏꯗꯩ ꯋꯥꯔꯤ ꯋꯥꯔꯤ ꯇꯧ ꯋꯥꯔꯤ ꯇꯧꯅꯕ ꯃꯤꯗꯨꯗꯤ ꯂꯨꯔꯤꯁꯦ
ꯂꯥꯏꯇ ꯄꯥꯔ ꯂꯩꯔꯖꯥꯠꯂꯣ ꯅꯨꯃꯤꯗꯥꯡ
ꯂꯥꯏꯔꯤꯛꯁꯨ ꯄꯥꯗꯦ ꯇꯧꯔꯨꯕ ꯑꯁ ꯈꯪꯗ꯭ꯔꯦ ꯄꯨꯖꯤꯁꯦ ꯂꯥꯏꯔꯤꯛꯁꯨ ꯄꯥꯗꯦ
ꯇꯨꯝꯕꯅꯣ ꯀ ꯅꯨꯡꯉꯥꯏ
ꯇꯨꯝꯕ ꯑ ꯇꯨꯝꯝꯕꯗꯤꯒ ꯉꯔꯥꯡ ꯅꯍꯥꯟꯗꯩ ꯇꯨꯝꯕ ꯈꯨꯡꯒꯟ ꯑꯃꯒꯗꯅꯦꯅꯦ ꯉꯔꯥꯡ ꯇꯨꯝꯈꯩꯁꯤ
ꯎꯝ
ꯅꯪꯗꯤ ꯀꯩ ꯌꯧꯔꯝ
ꯑꯩ ꯌꯥꯍꯧ ꯀꯨꯏꯔꯦ ꯆꯥ ꯊꯛꯑꯃꯅꯤ
ꯀꯩ ꯍꯧꯗ ꯆꯥ ꯊꯢ ꯌꯥꯁꯨ
ꯆꯥꯒ ꯑꯆꯥꯄꯣꯠꯀ ꯆꯥꯕ
ꯁꯥꯏ ꯁꯥꯏ ꯅꯣꯢꯗꯤ ꯁꯥꯗ꯭ꯔꯣ ꯑꯗꯨꯗ
ꯁꯥꯏ ꯀꯥꯏꯗ ꯖꯤꯡꯒꯅꯒ ꯀꯜꯂꯦ ꯁꯥꯏ
ꯍꯁꯨ ꯁꯥꯢ ꯑꯁ ꯂꯩꯥꯏꯕ꯭ꯔꯦꯔꯤ ꯆꯠꯀꯦ ꯈꯟꯕꯅꯦ ꯑꯗꯣ ꯉꯟꯅ ꯆꯠꯍꯧꯗ꯭ꯔꯗꯤ ꯍꯦꯛꯇ ꯇꯜꯂꯦꯕ ꯁꯥꯔꯀꯥꯟꯖꯤꯗ ꯗꯜꯂꯦ ꯑꯗꯨꯒ ꯍꯂ ꯐꯣꯟꯣꯟ ꯆꯂꯧꯗ
ꯑꯩ ꯆꯠꯇꯕ ꯌꯥꯎ ꯀꯨꯏꯌꯦ
ꯀꯩꯒꯤ ꯈꯦꯇꯔꯤꯅ
ꯇꯟꯒ꯭ꯔꯕ ꯆꯠꯇꯧꯕ ꯂꯥꯢꯄꯅꯤꯗ
ꯑꯁꯣ ꯂꯥꯏꯍꯛ ꯄꯥꯟꯁꯤ ꯏꯁꯥꯥꯁ ꯑꯃꯛ ꯏꯟꯖꯥꯡꯁꯥ ꯂꯨꯏꯕꯒꯤ ꯂꯥꯏꯔꯤꯛ ꯄꯥꯅꯤꯡꯇꯕꯁꯨ ꯇꯧꯋꯦ ꯍꯥꯏꯕ
ꯑꯦꯛꯖꯥꯝꯖꯨ ꯍꯥꯢꯗꯣꯛ ꯅꯥꯏꯗꯦ
ꯑꯗꯨꯅꯦ ꯏꯁꯥꯖꯦ ꯈꯪꯗ꯭ꯔꯦ ꯇꯧꯔꯤꯁꯤ ꯍꯣꯠꯅꯔꯤ ꯈꯨꯍꯣꯠꯅꯁꯤꯅꯗꯤ ꯑꯣꯏ ꯗꯧꯗꯤ ꯃꯥꯟꯗꯦ
ꯀꯨꯝꯃꯩ ꯍꯥꯏꯔꯥꯎꯗꯁꯨ
ꯀꯔꯤ
ꯀꯨꯝꯃꯩ ꯍꯥꯏꯔꯛꯑꯣ ꯌꯥꯎꯅꯤꯡꯉꯦꯕ
ꯑꯥꯏ ꯀꯨꯝꯍ ꯍꯔꯥꯎꯑꯣ ꯍꯣꯏ ꯅꯪ ꯀꯨꯝꯍ ꯍꯔꯥꯎ ꯁꯤꯗ ꯁꯨꯝ ꯌꯥꯎꯔ ꯂꯩꯔꯃꯤꯅꯀꯣ
ꯇꯧꯕꯝ ꯈꯪꯗꯦ ꯀꯨꯝꯃꯩ ꯍꯔꯥꯎ ꯂꯥꯀꯗꯤ ꯇꯧ ꯈꯪꯉꯤꯗꯦꯅ
ꯀꯥꯏꯅ ꯑꯦꯛꯖꯥꯝ ꯁꯥꯗꯣꯏ ꯑꯩꯈꯣꯏꯗꯤ ꯑꯗꯨ ꯑꯃꯨꯛ ꯀꯨꯝꯍꯩ ꯍꯔꯥꯎꯔꯥꯛꯑꯀꯥꯟꯗ ꯄꯨꯔꯥ ꯕꯦꯔꯛꯑꯅꯤꯗꯣ ꯍꯥꯏꯗꯤ ꯍꯥꯟꯅꯗꯒꯤ ꯂꯥꯏꯔꯤꯛ ꯂꯥꯏꯁꯨꯗ ꯑꯩꯈꯣꯏ ꯊꯋꯥꯏ ꯌꯥꯎꯕꯕꯤꯕꯗꯤ ꯐꯕ
ꯎꯝ
ꯑꯗꯨꯁꯨ ꯑꯣꯏꯗꯤ ꯑꯗꯨꯝ ꯑꯗꯨꯝꯕ ꯂꯥꯛꯑꯗꯣꯡꯕꯗꯨꯅ ꯑꯗꯨꯝ ꯃꯌꯥꯝ ꯄꯨꯟꯕꯁꯤꯗ ꯌꯥꯎꯅꯤꯡꯕ ꯃꯤ ꯑꯣꯏꯕꯅꯤꯅ ꯌꯥꯝ ꯂꯨꯏꯅꯦ
ꯑꯩꯁꯦ ꯅꯍꯥꯛ ꯂꯩꯗꯧꯅ ꯁ꯭ꯀꯨꯜ ꯇꯝꯕ ꯇꯧꯃꯗꯤ ꯀ ꯁꯨꯇꯤꯒꯥꯏ ꯍꯥꯏꯔꯛꯑꯣꯗꯣꯏꯅꯤ
ꯑꯗꯨꯅ ꯍꯣꯏ
ꯀꯂꯦꯟ ꯁꯨꯇꯤ ꯀꯥꯂꯦꯟ ꯁ
ꯍꯣꯏ ꯀꯂꯦꯟ ꯁꯨꯇꯤ ꯊꯑꯒ ꯁ꯭ꯀꯨꯜ ꯑꯃꯨꯀ ꯇꯝꯅꯤꯡꯉꯦ ꯀ꯭ꯂꯥꯁ ꯁꯤꯛꯁꯇꯩ ꯍꯟꯖꯤꯂꯒ
ꯅꯨꯉꯥꯏꯇ꯭ꯔꯣ
ꯑꯗꯨꯗ ꯍꯟꯖꯤꯜꯂꯗꯤ ꯂꯥꯏꯔꯤꯛ ꯄꯥꯔꯒ ꯑꯗꯨꯝ
ꯈꯟꯖꯤꯜꯂꯁꯨ ꯑꯃꯨꯛ ꯄꯥꯔꯣꯏ
ꯑ ꯍꯦꯟꯅ ꯄꯥꯒꯤꯗꯕꯖꯨ
ꯍꯟꯖꯤꯂꯁꯨ ꯀꯩꯁꯨ ꯄꯥꯅꯤꯡꯉꯣꯢ
ꯍꯣꯏꯌꯦ ꯑꯗꯨ ꯔꯤꯒ꯭ꯔꯦꯗ ꯆꯠꯂꯛꯇꯧꯃꯩ ꯀꯣ
ꯀ꯭ꯂꯥꯁ ꯇꯦꯟ ꯂꯣꯏꯔꯒ ꯀꯣꯏꯕ ꯆꯠꯄꯒꯥꯏ ꯀꯣꯏꯕꯨ ꯆꯠ ꯇꯦ ꯂꯥꯢꯔꯤꯛꯁꯨ ꯄꯥꯗꯦ
ꯀꯣ ꯑꯩꯈꯣꯏꯁꯦ ꯑꯩꯈꯣꯏꯒꯤ ꯍꯥꯏꯗꯤ ꯑꯩꯈꯣꯏ ꯁꯤꯒꯤ ꯁꯤꯗ ꯍꯨꯝꯕ ꯄꯨꯟꯕꯁꯤ ꯅꯠꯇꯅ ꯀꯣꯏꯕꯀꯥ ꯆꯠꯄꯒꯥꯗꯝꯇ ꯆꯠꯇ꯭ꯔꯤꯀꯣ
ꯖꯦꯁꯨ ꯌꯥꯗ ꯌꯦꯗ
ꯇꯤꯅꯩꯃꯩꯖꯤꯅ ꯂꯥꯏꯔꯕꯉꯥꯛꯇ
ꯌꯥꯗ꯭ꯔꯦ ꯄꯩꯁꯥ ꯄꯥꯏꯗꯕꯤꯗ
ꯑꯩꯈꯣꯏ ꯏꯅꯥꯈꯨꯟꯕ ꯑꯃꯗꯨ ꯌꯥꯎ ꯂꯧꯕꯁ ꯌꯥꯎꯇꯒꯨꯝ ꯇꯧ ꯂꯣꯏ ꯆꯞ ꯃꯥꯟꯅꯕ ꯑꯗꯨꯕꯨꯗꯤ ꯃꯥꯅ ꯃꯥꯅ ꯆꯞ ꯇꯥꯃꯤꯟꯅꯩꯗꯨꯅꯤ
ꯆꯥꯅꯐꯥꯎ ꯉꯥꯅꯨ ꯆꯥꯅ ꯉꯝꯗ꯭ꯔꯦ ꯍ ꯍ ꯍ ꯕꯣꯢꯂꯔꯖꯨ ꯑꯁꯦꯝꯕ ꯁꯦꯝꯗꯕ ꯂꯩꯔꯒ
ꯑꯗꯨꯅꯦ ꯑꯗꯨ ꯑꯩꯈꯣꯏ ꯄꯥ ꯑꯃꯨꯔꯇꯤ ꯆꯥꯟꯅꯗ꯭ꯔꯦꯀꯣ
ꯅꯋꯦ ꯑꯃꯨꯛꯇ
ꯑꯣ ꯍꯤꯡꯅ ꯇꯣ ꯆꯅ
ꯄꯨꯂꯞ ꯄꯨꯟꯕꯁꯨ ꯌꯥꯗ꯭ꯕꯅ ꯄꯨꯂꯞ ꯄꯨꯜꯂꯦ ꯇ
ꯍꯧꯆꯔꯤ ꯄꯨꯂꯞ ꯄꯨꯟꯕꯁꯦ ꯍꯥꯏꯗꯤ ꯄꯨꯂꯞ ꯄꯨꯟꯕ ꯁꯤꯜꯂꯨꯕꯁꯦ ꯌꯥꯝ ꯋꯥ ꯃꯥꯂ ꯄꯅ
ꯑꯗꯩ ꯑꯃ ꯌꯥꯎꯔꯦ ꯑꯃ ꯌꯥꯎꯔꯦ ꯇꯧꯔꯛꯑꯅꯤ
ꯐꯖꯅ ꯃꯤ ꯑꯃꯅ ꯊꯧꯅꯥ ꯐꯅꯕ ꯑꯩꯈꯣꯏ ꯁꯣꯟꯗ꯭ꯔꯗꯤ ꯌꯥꯔꯣꯏꯕ ꯑꯗꯨꯝꯕꯗꯨꯗꯤ ꯍꯥꯏꯗꯤ ꯁꯨꯝ ꯃꯁꯁꯥꯏ ꯊꯕꯛ ꯇꯧꯅꯈꯤꯕꯅꯤꯅꯀꯣ ꯆꯤꯟꯅꯔꯄꯅꯤꯅ ꯊꯕꯛꯇꯣ ꯑꯗꯨꯗꯤ ꯑꯗꯨꯃꯥꯏꯅ ꯉꯝꯕꯗꯨꯗꯤ ꯂꯩꯔꯃꯦꯕ ꯍꯥꯏꯗꯤ ꯁꯨꯝ ꯃꯤꯉꯩꯗꯣ ꯈꯔ ꯈꯁꯨ ꯂꯥꯞꯅꯈ꯭ꯔꯕꯅꯤꯅ ꯑꯃꯨꯛ ꯀꯨꯟꯁꯦ ꯑꯃꯨꯛ ꯍꯧꯕꯗꯣ ꯑꯃꯨꯛ ꯏꯁꯥꯗꯁꯨ ꯈꯔ ꯍꯪꯪꯂꯣꯏꯕ ꯈꯣꯠꯄ ꯑꯃꯨꯛ ꯐꯥꯎꯅꯔꯦꯗꯅ ꯑꯩ ꯁꯨꯝ ꯂꯥꯛ ꯀ꯭ꯔꯕꯅꯤꯅꯃꯛ
ꯑꯍꯣꯏ ꯃꯥꯗꯧ ꯇꯗꯤ ꯐꯗꯣ
ꯑꯁꯦꯡꯕ ꯑꯩꯈꯣꯏ ꯈꯛꯇꯅꯤꯀꯣ ꯄꯨꯟꯂꯤꯁꯦ ꯑꯇꯣꯞꯄ ꯀ꯭ꯂꯥꯁꯉꯩ ꯁꯨꯝ ꯌꯦꯡꯉꯨꯔꯁꯨ
ꯃꯊꯥ ꯁꯥꯏ ꯀ꯭ꯂꯥꯁ ꯇ ꯂꯣꯏꯁꯦ ꯑꯩ ꯇꯔꯦꯠ ꯇꯔꯨꯛꯛꯇꯦꯠ
ꯃꯉꯥ ꯐꯥꯔꯛꯑꯕꯣ
ꯃꯥ ꯐꯥꯟꯀꯦ ꯃꯥ ꯐꯜ
ꯑ ꯀꯔꯤꯔꯣ ꯑꯣ ꯃꯁꯥꯏ ꯑꯗꯨꯝ ꯐꯖꯅꯃ ꯑꯩ ꯍꯥꯏꯗꯤ ꯈꯟꯖꯤꯜꯂꯨꯗꯦ ꯍꯥꯏꯕ ꯑꯗꯨ ꯉꯍ ꯅꯍꯥꯟꯗ ꯂꯕ ꯁꯨꯝ ꯏꯁꯥꯗꯣ
ꯍꯣꯏ
ꯍꯥ ꯅꯪ ꯏꯕ ꯅꯅꯤꯗ꯭ꯔꯣ
ꯆꯍꯤ ꯃꯥꯉꯥ ꯄꯥꯕꯔꯗ ꯃꯤꯍ ꯂꯣꯏꯕꯅꯦ ꯃꯣꯏꯁꯨ
ꯑꯗꯨꯅꯤ ꯃꯤꯅ ꯑꯁ ꯑꯦꯝ ꯑꯦ ꯂꯣꯏꯔꯀꯥꯟꯗ ꯃꯤꯅ ꯑꯩꯈꯣꯏꯗꯤ ꯑꯦꯝ ꯑꯦꯁꯨ ꯇꯧꯗ꯭ꯔꯕꯅꯤꯅ ꯃꯤꯅ ꯑꯦꯝ ꯑꯦ ꯂꯣꯏꯅꯔ ꯀꯥꯟꯗ ꯊꯕꯛ ꯐꯪꯅꯉꯥꯏꯒꯤ ꯇꯧꯕꯗ ꯍꯥꯏꯕꯗꯣ ꯍꯌꯦꯡꯗꯨꯒꯦ ꯆꯠꯂꯀꯅꯤꯗ
ꯅꯍꯂꯣꯏ ꯎꯝ ꯑꯣꯈꯣꯏ ꯅꯨꯡꯉꫭꯏ ꯑꯣꯏ ꯀꯥꯟꯗꯦ ꯌꯝ ꯂꯤꯔꯦ
ꯍꫭꯏ
ꯍꯧꯖꯤꯛ ꯑꯈꯣꯏ ꯈꯟꯗ
ꯑꯋꯥꯥꯡꯗꯅꯤꯅ ꯍꯥꯏꯗꯤ ꯌꯨꯝꯗꯁꯨ ꯍꯥꯏꯗꯤ ꯑꯋꯥꯥꯡ ꯑꯣꯏꯅ ꯑꯗꯨꯝ ꯎꯕꯗꯣ ꯃꯣꯏꯅꯁꯨ ꯍꯥꯏꯗꯤ ꯅꯍꯥꯟꯋꯥꯏꯒꯤ ꯃꯤꯁꯤꯅ ꯑꯃꯨꯛ ꯃꯦꯆꯨꯋꯔꯁꯤ ꯌꯥꯝ ꯊꯨꯅ ꯑꯣꯏꯗ꯭ꯔꯣ
ꯑꯥ
ꯍꯧꯇꯤ ꯀꯗꯥꯏꯗꯩ ꯃꯦꯆꯤꯌꫭꯔ
ꯍꯣꯏ ꯀꯥꯏ ꯃꯤ
ꯍꯣꯏ ꯑꯉꯥꯡ ꯑꯗꯨꯝ ꯁꯥꯁꯤ ꯆꯍꯤ ꯇꯔꯥ ꯇꯨꯛ ꯑꯉꯥꯡꯒꯤ ꯋꯥ ꯋꯥꯈꯜ ꯈꯜꯂꯦ ꯍꯥꯏꯕ
ꯑꯗꯨ ꯁꯤ ꯑꯩꯈꯣꯏꯗꯁꯨ ꯅꯠꯇꯦꯗ ꯃꯤ ꯄꯨꯝꯅꯃꯛꯁꯦ ꯑꯌꯥꯝꯕ ꯑꯗꯨꯃꯥꯏꯅ ꯂꯣꯏ ꯇꯧꯋꯤꯗ ꯑꯈꫭꯏ ꯀꯡꯒꯨꯁꯤ ꯕꯦꯁ ꯍꯥꯏꯇꯥꯔꯦꯅꯦ ꯍꯣꯏ ꯑꯗꯨꯝ ꯃꯇꯝ ꯆꯦꯟꯅꯔꯦ
ꯑꯣꯈꯣꯏꯗ ꯗꯦꯕ꯭ꯔꯣ
ꯄꯨ ꯂꯥꯡꯗ ꯑꯗꯨꯝ ꯅꯀꯣ
ꯑ ꯆꯦꯁꯤꯝ ꯂꯩꯕ ꯇꯥꯁꯦ ꯃꯄꯥ ꯂꯝ ꯆꯟꯀꯁꯤ ꯃꯤꯅꯥꯏ ꯑꯣꯏꯔꯕꯗꯣꯅꯤꯄꯥꯥꯂ ꯆꯠꯂ
ꯑꯁꯦꯡꯕ ꯊꯕꯛꯁꯤꯗ ꯑꯣꯏꯔꯛꯇ꯭ꯔꯗꯤ ꯍꯥꯏꯗꯤ ꯁꯨꯝ ꯊꯕꯛ ꯇꯧꯔꯤꯃꯦ ꯍꯥꯏꯔꯒꯅ ꯑꯗꯨꯝ ꯂꯥꯏꯔꯤꯛꯁꯨ ꯄꯥꯗꯅ ꯁꯨꯃꯥꯏꯅ ꯂꯩ ꯍꯥꯏꯗꯤ ꯑꯩꯈꯣꯏꯅ ꯊꯕꯛꯇꯨ ꯐꯥꯅꯤ ꯍꯥꯏꯔꯒꯅ ꯂꯥꯏꯔꯤꯛꯇꯨ ꯐꯖꯅ ꯄꯥꯕꯒ ꯂꯩꯔꯕꯨꯗꯤ ꯍꯥꯏꯗꯤ ꯑꯐꯕ ꯑꯗꯨꯁꯨꯅꯠ ꯑꯩꯁꯨ ꯐꯖꯅꯁꯨ ꯄꯥꯗꯦ ꯈꯔꯁꯨ ꯄꯒꯨꯝ ꯇꯧ ꯑꯗꯩ ꯄꯥꯁꯨ ꯄꯥꯗꯦ
ꯃꯤꯒꯤ ꯃꯃꯥꯡꯗꯗꯤ ꯌꯥꯝ ꯃꯥꯟꯕ ꯂꯥꯏ ꯄꯕ
ꯑꯩꯅ ꯂꯥꯏꯔꯤꯛ ꯄꯥ ꯃꯥꯟꯁꯤꯗꯤ ꯄꯥꯏꯗ ꯍꯥꯏ ꯃꯤꯅ ꯑꯩꯁꯨ ꯀꯗꯥꯥꯏ ꯄꯥꯔꯤꯅꯣ ꯈꯪꯗꯦ ꯑꯩꯅ ꯑꯃꯨꯛ
ꯑꯩꯁꯨ ꯄꯥꯗꯦ ꯅꯪꯗꯨꯝ ꯈꯔ ꯄꯥꯝꯅꯤ
ꯑꯗꯨꯅꯦ ꯑꯩꯁꯨ ꯈꯔ ꯄꯥꯔꯝꯃꯦ ꯅꯪ ꯉꯁꯥꯏꯁꯨ ꯁꯨꯡꯄꯥ ꯄꯥꯗꯦ
ꯂꯥꯏꯔꯤꯛꯁꯨꯄꯥ ꯄꯥꯗꯦ ꯃꯤꯅꯗꯤ ꯄꯥ ꯃꯥꯟꯕ
ꯄꯩꯁꯥꯁꯨ
ꯑꯗꯨꯅꯦ ꯁꯨꯃꯥꯏ ꯁꯨꯝ ꯂꯩꯕꯗꯤ ꯌꯥꯔꯣꯏ ꯍꯥꯏꯗꯤ ꯂꯥꯏꯔꯤꯛꯁꯨ ꯄꯥꯗꯕꯃꯤꯅ ꯑꯗꯩꯗꯤ ꯄꯩꯁꯥꯁꯨ ꯄꯥꯏꯗꯃꯤꯅ ꯑꯗꯨ ꯀꯩꯅꯣꯝ ꯀꯩꯅꯣꯝꯃ ꯇꯧꯅꯉꯥꯏ
ꯄꯩꯁꯥ ꯁꯨꯇꯥꯟ ꯇꯥꯟꯗꯦ
ꯄꯩꯁꯥ ꯊꯣꯛꯄ ꯑꯃ ꯂꯩꯔꯗꯤ ꯐꯕ ꯄꯩꯁꯥ ꯑꯦꯛꯖꯥꯝ ꯊꯥꯔꯤ ꯑꯦꯛꯖꯥꯝ ꯊꯥꯔ ꯑꯗꯩꯗꯤ ꯄꯩꯁꯥ ꯊꯣꯛ ꯍꫭꯝ ꯔꯣꯝꯗꯁꯨ ꯑꯃꯨꯛ ꯆꯠꯍꯧꯗꯒꯨꯝ ꯇꯧ ꯑꯗꯩꯗꯤ ꯑꯩꯈꯣꯏꯅ ꯑꯃꯨꯛ ꯃꯦꯀꯞ ꯇꯝꯃꯒ ꯃꯤꯒꯤ ꯑꯩꯈꯣꯏꯅꯗꯤ ꯑꯣꯏꯔꯔꯣꯏ
ꯎꯝ ꯌꯨꯝ ꯌꯨꯝ ꯄꯥꯟ ꯃꯇꯝ ꯑꯃꯨꯛ ꯌꯧꯔꯛꯑꯅꯤ
ꯌꯨꯝ ꯑꯩꯅ ꯈꯜꯂ ꯂꯩꯔꯤꯁꯦ
ꯂꯩꯗꫭꯏꯖꯂꫭ
ꯍꯥꯏꯝꯕꯅꯦ
ꯑꯦꯃꯦ ꯑꯣꯏꯔꯒ
ꯅꯦꯅꯦ
ꯅꯅꯥꯎ ꯅꯨꯄꯥꯏ ꯅꯨꯄꯤꯒ ꯑꯃꯨꯛ ꯈꯠꯅ ꯂꯩꯔꯝꯅꯤ
ꯑꯁ ꯈꯠꯅ ꯌꯨꯝ ꯑꯃ ꯏꯁꯥꯏꯗꯣꯛ ꯁꯥꯖꯈ꯭ꯔ ꯂꯣꯏꯔꯦꯅꯦ ꯑꯗꯨꯝ
ꯍꯅꯨꯔꯀꯥꯟ ꯌꯥꯔꯣꯏ ꯁꯦꯕ ꯇꯧꯅꯃꯤꯂꯩꯔꫭꯏ
ꯑꯁ ꯑꯗꯨ ꯈꯪꯗꯦ ꯍꯟꯅꯨꯔꯛꯄꯩꯅ ꯍꯟꯅꯨꯔꯛꯄꯩꯅꯤ ꯍꯟꯅꯨꯕ ꯌꯧꯗꯦꯁꯨ ꯈꯪꯄꫭꯇꯦ ꯍꯧꯖꯤꯛꯀꯥꯟꯒꯤ ꯅꯥꯅꯔꯤꯕ ꯂꯩꯅꯥ ꯃꯌꯥꯝꯁꯤꯗ
ꯀꯤꯔꯤꯕ꯭ꯔ
ꯑꯗꯨꯅꯤ ꯍꯥꯏꯗꯤꯍꯧ ꯀꯥꯟꯁꯤ ꯅꯍꯥꯅ ꯁꯤꯗ꯭ꯔꯣ ꯑꯍꯟ ꯄꯥꯛꯁꯤꯗꯦꯕ ꯈꯨꯡꯁꯤ ꯇꯥꯕꯁꯤ ꯅꯍꯥꯉꯥꯛꯇ ꯑꯣꯏꯌꯦꯕ
ꯑꯗꯨꯅ ꯅꯁꯥꯗꫭ ꯍꯛꯆꯥꯡ ꯁꯥꯖꯦꯜ ꯈꯔ ꯇꯧ
ꯍꯥꯛꯆꯥꯡꯁꯥꯖꯦꯜ ꯍꯥꯏꯗꯤ ꯐꯅꯌꯥꯝ ꯍꯥꯏꯗꯤ ꯇꯝ ꯉꯝꯗꯦꯗ ꯍꯥꯏꯗꯤ ꯐꯅꯌꯥꯝꯅ ꯒ꯭ꯌꯥꯟ ꯇꯥꯕ ꯍꯥꯏꯗꯤ ꯅꯤꯁꯥ ꯅꯤꯁꯥ ꯆꯥꯗꯕꯇ ꯀꯩꯝꯇ ꯆꯥꯗꯕ ꯃꯤꯁꯨ ꯈꯪꯍꯧꯗꯅ ꯊꯣꯛ ꯂꯩꯇꯕꯁꯨ ꯃꯌꯥꯝ ꯑꯃ ꯌꯥꯎꯔꯤꯅꯤꯗꯣ ꯂꯥꯏꯕꯣꯛ ꯇ ꯇꯃꯝꯕ ꯑꯗꯨꯅꯤ
ꯑꯩꯈꯣꯏ ꯑꯩꯈꯣꯏ ꯏꯁꯥꯅ ꯍꯤꯡꯉꯂꯣꯏꯔꯦ
ꯑꯗꯨꯅꯦ ꯈꯜꯂꯝꯃꯒꯅꯥ ꯃꯤ ꯄꯨꯔꯃ ꯑꯗꯨꯃꯥꯏꯅ ꯈꯜꯂꯝꯗꯣꯏꯅꯤꯅꯦ ꯑꯗꯣ ꯍꯤꯡꯗꯕꯩ ꯋꯥꯂꯤꯗꯅꯤ
ꯍꯌꯦꯡꯒꯤ ꯅꯨꯡꯉꯥꯏꯔ ꯂꯣꯏꯔꯦ ꯉꯁꯤ ꯌꯦꯟ ꯊꯣꯡꯆꯥꯎ
ꯃꯥꯅꯦ ꯉꯁꯤ ꯉꯁꯤ ꯂꯩꯁꯤꯗꯀꯣ ꯍꯧꯖꯤꯛ ꯍꯧꯖꯤꯛꯁꯤꯗ
ꯃꯣꯏꯍꯤꯅ ꯃꯤ ꯂꯏ ꯅ ꯆꯥꯊꯣ
ꯌꯦꯟ ꯇꯣꯡꯂꯕꯤ ꯁꯥꯥꯗꯨꯅꯤ ꯑꯦꯅ ꯂꯨꯔꯤꯁꯦ
ꯁꯣꯂꯣꯗꯨꯀꯥꯟ ꯁꯣꯂꯣ
ꯁꯣꯠꯇꯣꯔꯤꯕ ꯏꯁꯁꯦꯂꯣꯒ ꯍꯥꯢꯔꯒ
ꯅꯠꯇꯄꯁ ꯆꯂ ꯄꯃ
ꯃꯥꯅꯤ ꯄ ꯄꯥꯏꯔꯒꯀꯣ
ꯎꯝ
ꯑꯗꯨꯁꯨ ꯑꯣꯏꯔꯣꯏꯅꯦ ꯃꯣꯏꯗꯁꯦ
ꯐꯥꯕꯅ ꯊꯅꯤꯅ ꯑꯁ ꯄꯖ
ꯁꯥꯏ ꯅꯣꯡꯃꯅꯤꯟꯁꯨ ꯂꯩꯕꯩꯀꯣ
ꯎꯝ ꯌꯥꯥꯛꯄ ꯑꯃ ꯌꯥꯎꯔꯤ ꯅꯨꯡꯁꯥꯥꯔꯥꯢ
ꯍꯦꯕ ꯄꯣꯄꯣ ꯑꯃ ꯃꯤꯁꯦ ꯑꯣꯝ ꯆꯥꯡꯅꯔꯒ ꯄꯨꯔꯥ ꯑꯗꯨ ꯁꯤ ꯌꯥꯝꯕꯥꯂꯝꯅꯤ ꯀꯃꯥꯏꯅ ꯇꯧꯝꯃꯤꯅ ꯈꯣꯢ ꯁꯤꯗꯕꯨ ꯁꯋꯥꯝ ꯁꯥꯔꯗꯤ
ꯎꯝ ꯃꯄꯥꯂꯝ ꯂꯩ ꯉꯃꯝꯃꯣꯢ
ꯁꯦꯝꯃ ꯀꯦꯄꯤꯇꯦꯜꯗ ꯂꯩꯕ ꯀꯥꯎꯕꯨꯗꯅꯣ ꯀꯃꯥꯏꯅ ꯇꯧ
ꯎꯝ ꯑꯁ ꯉꯥꯛꯇꯪ ꯆꯤꯞꯄꯤꯒꯦ
ꯍꯣ ꯍꯣ ꯍꯣꯍꯣꯢ ꯍꯤꯄꯣ ꯍꯤꯄꯣ ꯎ ꯍ